ꯍꯜꯂꯣ
ꯍꯜꯂꯣ
ꯇꯥꯕ꯭ꯔꯣ
ꯇꯥꯕ꯭ꯔꯣ
ꯇꯥꯏꯌꯦ ꯇꯥꯏꯌꯦ ꯑꯩ ꯈꯣꯟꯖꯦꯜꯗꯣ ꯇꯥꯕ꯭ꯔꯣ
ꯇꯥꯏꯌꯦ ꯀꯟꯅ ꯇꯥꯗꯦ
ꯀꯟꯅ ꯍꯥꯏꯔꯤꯅꯦ
ꯍꯥꯎ
ꯆꯥꯛ ꯆꯥꯔꯕꯣ
ꯇꯥꯏꯌꯦ
ꯑꯣ
ꯇꯥꯕ꯭ꯔꯣ
ꯑꯧ ꯑꯧ ꯇꯥꯔꯦ ꯇꯥꯔꯦ
ꯆꯥꯛ ꯆꯥꯔꯕꯣꯕ
ꯆꯥꯔꯦ ꯍꯨꯖꯤꯛꯇ ꯆꯥꯕ ꯂꯣꯏꯔꯒ
ꯀꯩ ꯃꯊꯦꯜ ꯆꯥꯔꯒꯦ
ꯑꯁ ꯍꯥꯎꯇꯕ ꯏꯪꯖꯥꯡꯅꯤꯗ ꯃꯥꯏꯔꯦꯟ ꯆꯥꯏ
ꯏꯁ ꯃꯩꯔꯦꯟꯗꯤ ꯍꯥꯎꯋꯤꯅ
ꯃꯩꯔꯦꯟ ꯆꯥꯅꯤꯡꯗꯦꯅꯦ ꯑꯩꯗꯤ
ꯅꯣꯏꯗ ꯄꯥꯟꯕ꯭ꯔꯕꯥ
ꯎꯝ ꯅꯠꯇꯦ ꯃꯤ ꯄꯨꯔꯛꯄꯅꯦ
ꯃꯥꯏꯔꯦꯟꯗꯤ ꯍꯥꯎꯋꯦ
ꯍꯥꯎꯇꯦ ꯑꯩꯗꯤ ꯆꯥꯅꯤꯡꯗꯕ ꯊꯨꯝꯃꯒ ꯃꯥꯒꯤ ꯃꯍꯥꯎꯗꯣ ꯍꯩꯅꯗꯕ ꯅꯪꯗꯤ ꯀꯔꯤ ꯏꯪꯖꯥꯡ ꯆꯥꯕ
ꯑꯩ ꯉꯁꯤ ꯑꯝ ꯍꯋꯥꯏꯒ ꯕꯨꯔꯤ ꯊꯣꯡꯕ ꯑꯃ ꯑꯗꯨꯒ ꯃꯥꯏꯔꯦꯟ ꯃꯅꯥꯗꯣ ꯀꯥꯡꯁꯣꯏ ꯑꯃ ꯑꯃ ꯆꯥꯏ
ꯍꯥꯎꯋꯦꯅꯦ
ꯍꯥꯎꯕꯒꯨꯝ ꯍꯥꯎꯇꯕꯒꯨꯝ
ꯌꯥꯝ ꯆꯥꯕ ꯅꯠꯇ꯭ꯔꯣ
ꯌꯥꯝ ꯆꯥꯗꯦꯗ ꯃꯩꯔꯦꯟ ꯃꯅꯥꯒ ꯍꯋꯥꯏ ꯑꯗꯨꯗꯤ ꯌꯥꯝ ꯍꯥꯎꯕ ꯅꯠꯇꯦꯗꯅ ꯌꯥꯝ ꯍꯥꯎꯕ ꯆꯤꯡꯗꯦꯗꯅ
ꯑꯗꯣ ꯅꯣꯏ ꯀꯔꯝ ꯀꯥꯟ ꯂꯧ ꯂꯣꯏꯒꯅꯤ
ꯑꯩꯈꯣꯏꯁꯦ ꯂꯧ ꯂꯣꯏꯅꯤꯉꯥꯏ ꯈꯪꯗꯔꯦꯅꯦ
ꯅꯣꯏꯗꯤ ꯃꯤ ꯌꯥꯝꯕꯅꯤꯅ
ꯃꯤ ꯌꯥꯝꯃꯦ ꯊꯕꯛ ꯌꯥꯝꯃꯦ
ꯑꯥ ꯑꯗꯨꯅꯤ ꯅꯣꯏꯁꯨ ꯂꯧ ꯌꯥꯝ ꯂꯣꯏꯗ꯭ꯔꯤꯗ ꯂꯧ ꯈꯣꯏꯅꯤꯡꯉꯥꯏꯗꯣ ꯏꯁꯤꯡ ꯌꯥꯎꯗꯕꯒꯤ ꯈꯣꯏꯌꯨ ꯌꯥꯗꯦ
ꯑꯦ ꯍꯧꯖꯤꯛ ꯏꯁꯤꯡ ꯅꯣꯏ ꯂꯧ ꯀꯃꯥꯏ ꯏꯁꯤꯡ ꯂꯩꯇꯕꯅꯣ
ꯏꯁꯤꯡ ꯂꯩꯇꯦ ꯍꯥꯏꯌꯦ ꯉꯁꯤꯅ ꯑꯃꯨꯛ ꯅꯨꯡꯁꯥ ꯈꯨꯁꯥꯗꯣ ꯑꯃꯨꯛ ꯊꯣꯛꯑꯦ ꯉꯔꯥꯡꯗꯣ ꯈꯔ ꯈꯔ ꯆꯨꯕꯗꯣ
ꯂꯧ ꯆꯠꯂꯔꯣꯏ
ꯉꯁꯤ ꯂꯧ ꯆꯠꯂꯔꯣꯏ
ꯂꯧꯗꯤ ꯈꯣꯏꯈ꯭ꯔꯕꯣ
ꯎꯝ ꯑꯍꯨꯝꯔꯛꯇꯤ ꯈꯣꯏꯈ꯭ꯔꯝꯅꯦ
ꯑꯦ ꯑꯍꯨꯝꯂꯛ ꯁꯨꯈ꯭ꯔꯗꯤ
ꯃꯉꯥ ꯃꯉꯥꯔꯛ ꯈꯣꯏꯌꯦ ꯍꯥꯏꯌꯦ
ꯀꯗꯥꯏꯗꯒꯤ ꯑꯍꯨꯝꯂꯛ ꯈꯛꯇꯪꯅꯦꯍꯦ ꯈꯣꯏ ꯅꯕ
ꯅꯠꯇꯦ ꯅꯠꯇꯦ ꯍꯥꯟꯅ ꯑꯍꯥꯟꯕ ꯃꯇꯝꯗ ꯏꯁꯤꯡ ꯂꯩꯇꯕ ꯃꯇꯝꯗ ꯑꯃ ꯈꯣꯏꯔꯦꯗꯅ ꯑꯗꯨ ꯂꯣꯏꯔꯒ ꯑꯃ ꯑꯃꯨꯛ ꯈꯣꯏꯔꯦꯗꯅ ꯍꯧꯖꯤꯛ ꯑꯃꯃꯨꯛ ꯈꯣꯏꯒꯅꯤ ꯉꯔꯥꯡꯗꯣ ꯑꯃꯃꯨꯛ ꯈꯣꯏꯈ꯭ꯔꯦ ꯑꯗꯨꯒ ꯑꯅꯤꯔꯛ ꯑꯃ ꯑꯃꯨꯛ ꯈꯣꯏꯒꯅꯤ ꯍꯥꯏꯌꯦ
ꯏꯁ
ꯃꯉꯥꯔꯛ ꯈꯣꯏꯕꯅꯤ ꯍꯥꯏꯌꯦ ꯀꯕꯨꯨꯇꯥ ꯈꯣꯏꯗꯤ ꯈꯣꯏꯕꯗꯣ ꯐꯠ
ꯑꯅꯤ ꯑꯍꯨꯝ ꯑꯍꯨꯝ ꯉꯥꯛꯇꯪꯅꯤꯍꯦ ꯀꯪꯕ ꯃꯇꯝꯗ ꯑꯃꯔꯛ ꯈꯣꯏꯕꯤꯈ꯭ꯔꯦꯗꯅ
ꯎꯝ
ꯍꯧꯖꯤꯛ ꯑꯃ ꯏꯁꯤꯡ ꯂꯩꯕ ꯃꯇꯝꯗ ꯑꯃꯨꯛ ꯈꯣꯏꯕꯤꯔꯅꯤ
ꯅꯠꯇꯦ ꯅꯣꯏꯅ ꯀꯕꯨꯇꯥ ꯈꯣꯏꯕꯒꯤ ꯅꯣꯏꯒꯤ ꯈꯇ ꯈꯣꯏꯕꯗꯣ ꯑꯗꯣ ꯐꯖꯅ ꯈꯣꯏꯕꯒꯤ ꯑꯣꯏꯔꯝꯒꯅꯤ ꯐꯣꯛꯁꯟꯅ ꯈꯣꯢꯕꯗꯤ ꯌꯥꯝ ꯀꯩꯅꯣ ꯇꯧꯗꯦ ꯑꯗꯨꯒꯤ
ꯑꯩꯈꯣꯏꯒꯤꯁꯨ ꯑꯗꯨ ꯈꯣꯏꯌꯦꯅ ꯍꯨꯖꯤꯛ ꯏꯁꯤꯡ ꯂꯩꯕ ꯃꯐꯝꯗ
ꯐꯣꯛꯁꯟꯗꯨꯔꯣ
ꯍꯣꯏ ꯁꯪꯉꯝ ꯑꯃꯃꯨꯛ ꯉꯁꯤ ꯈꯣꯏꯌꯦ ꯑꯗꯨ ꯂꯣꯏꯔꯗꯤ ꯀꯕꯨꯇꯥꯅ ꯑꯃ ꯀꯕꯨꯇꯥ ꯑꯃꯨꯛ ꯆꯪꯈꯤꯒꯗ꯭ꯔꯥ ꯈꯪꯗꯦ
ꯆꯪꯒꯅꯤ
ꯆꯪꯗ꯭ꯔꯁꯨ ꯌꯥꯔꯝꯃꯅꯤꯌꯦ ꯏꯁꯤꯡ ꯂꯩꯔꯒ ꯈꯣꯏꯔꯗꯤ ꯌꯥꯕ ꯃꯥꯜꯂꯦꯍꯦ
ꯂꯩꯕꯥꯛꯇꯣ ꯌꯥꯗꯦ ꯍꯥꯏꯌꯦ ꯏꯁꯤꯡ ꯀꯩꯅꯣ ꯌꯥꯎꯗꯕꯒꯤꯀꯣ ꯀꯩꯅꯣ ꯇꯧꯕꯤꯌꯦ ꯍꯥꯏꯕꯅꯦꯕ ꯑꯗꯨꯒꯤ ꯎꯝ ꯄꯦꯟꯅꯤꯡꯉꯥꯢ ꯏꯁꯤꯡꯅ ꯀꯩꯅꯣ ꯇꯧꯔꯗꯤ ꯏꯁꯤꯡ ꯂꯩꯔꯗꯤ ꯈꯔ ꯄꯦꯛꯀꯅꯤꯗꯅ ꯏꯁꯤꯡ ꯂꯩꯇꯕꯒꯤ ꯂꯣꯏ ꯇꯥꯎꯔꯒ ꯂꯩꯕꯗꯣ ꯑꯗꯣ ꯌꯥꯗꯦ ꯍꯥꯏ
ꯇꯕ꯭ꯔꯕꯥ
ꯃꯈꯥꯗꯗꯤ ꯂꯩꯌꯦ ꯑꯗꯣ ꯃꯊꯛꯀꯤꯗꯣ ꯂꯩꯇꯦ ꯍꯥꯏꯕ
ꯅꯣꯏ ꯂꯧ ꯀꯌꯥꯃꯨꯛꯔꯣ
ꯁꯪꯉꯝ ꯑꯩꯈꯣꯏꯒꯤꯗꯣ
ꯑꯥ
ꯁꯪꯉꯝ ꯑꯍꯨꯝꯃꯨꯛ ꯁꯨꯔꯝꯒꯅꯤ
ꯁꯉꯥꯝ ꯑꯍꯨꯝ ꯑꯁ ꯑꯗꯨꯑꯣꯢꯔꯁꯨ ꯅꯣꯏꯒꯤ ꯃ ꯐꯝꯗꯨꯗꯤ ꯊꯕꯛ ꯁꯨꯕꯗꯣ ꯋꯥꯔ
ꯎꯝ ꯑꯦ ꯑꯦ ꯋꯥꯔꯝꯃꯣꯏ ꯍꯥꯏꯌꯦ ꯑꯩꯈꯣꯏꯒꯤ ꯀꯩꯅꯣ ꯇꯧꯕꯗꯣ ꯀꯩꯅꯣ ꯈꯛꯇ ꯂꯩ ꯌꯦ ꯑꯁ ꯑꯩ ꯍꯥꯏꯕ ꯈꯪꯗꯦ ꯍꯥꯟꯅ ꯌꯨꯝ ꯁꯥꯔꯝꯕ ꯇꯤꯟ ꯁꯦꯝꯗ꯭ꯔꯤꯉꯩꯗ ꯀꯔꯤꯅꯣ ꯁꯥꯕꯗꯣ
ꯀꯔꯤꯅꯣ
ꯑꯁ ꯍꯥꯟꯅ ꯌꯨꯝ ꯁꯦꯝꯅꯤꯡꯉꯥꯏ ꯌꯨꯝ ꯑꯩꯈꯣꯏ ꯈꯨꯟꯒꯁꯦ ꯇꯤꯟ ꯍꯥꯞꯇ꯭ꯔꯤꯉꯩꯗ ꯀꯩꯅꯣ ꯈꯨꯨꯞꯄꯗꯣ ꯃꯊꯛꯀꯤꯗ
ꯏ ꯎꯝ
ꯑꯗꯨꯒꯨꯝꯕꯗꯣ ꯌꯥꯝꯃꯦ ꯑꯗꯨꯒꯤ ꯌꯥꯝ ꯋꯥꯏꯑꯦ
ꯑꯗꯨꯗꯤ ꯁꯤꯕꯒꯤ ꯍꯤꯗꯥꯛ ꯀꯥꯞꯄꯤꯒꯗꯕꯅꯤꯅꯦ ꯍꯥꯟꯅ
ꯑꯁ ꯍꯥꯞꯄꯤꯔ ꯀꯥꯞꯄꯤꯔꯁꯨ ꯌꯥꯗꯦ ꯑꯗꯨꯝ ꯑꯃꯨꯛ ꯍꯧꯋꯦ ꯑꯃꯨꯛ ꯁꯤꯗꯣꯛꯑꯁꯨ
ꯍꯤꯗꯥꯛ ꯀꯥꯞꯇ꯭ꯔꯣ ꯅꯣꯏ ꯁꯤꯅꯕꯒꯤ
ꯄꯦ ꯍꯤꯗꯥꯛ ꯀꯥꯞꯄꯒꯤ ꯂꯧꯔꯥꯡꯒ ꯐꯖꯅ ꯇꯧꯗꯦ ꯀꯆꯤꯟꯁꯨ ꯌꯥꯝ ꯇꯧꯗꯦ
ꯑꯗꯨꯗꯤ ꯊꯕꯛꯇꯣ ꯈꯔ ꯀꯣꯝꯕ ꯅꯠꯇ꯭ꯔꯣ ꯑꯗꯨꯃꯥꯏꯟ ꯇꯧꯔꯗꯤ ꯑꯩꯈꯣꯏꯒꯤꯗꯤ ꯀꯗꯥꯏꯗꯒꯤ ꯖꯪꯒꯜ ꯗꯨꯃꯥꯏꯅ ꯂꯩꯔꯦ ꯂꯧꯅꯒꯥ ꯆꯥꯎꯕꯅꯦ
ꯅꯣꯏꯗꯤ ꯅꯨꯄꯥ ꯙꯃꯥꯃꯨꯛ ꯂꯩꯗꯨꯗꯤ
ꯅꯨꯄꯥꯁꯤꯡꯖꯤꯖꯨ ꯇꯟꯕ ꯉꯛꯇꯪ ꯎꯄꯥꯏ ꯂꯩꯇꯦ ꯊꯕꯛ ꯀꯜꯂꯦ ꯌꯨꯝꯗꯥꯅ ꯏꯁꯧ ꯂꯥꯡꯂꯒ ꯑꯗꯨꯝ ꯆꯠꯄ
ꯏꯁ ꯅꯣ ꯃꯣꯏꯗꯤ ꯐꯖꯅ ꯆꯠꯄ ꯃꯥꯜꯂꯦꯗ ꯌꯥꯝ ꯍꯔꯥꯎ ꯍꯔꯥꯎ ꯆꯠꯄ ꯎꯏꯗꯥ
ꯑꯁ
ꯑꯁ ꯑꯩꯈꯣꯏꯒꯤ ꯏꯊꯧꯅꯦ ꯍꯥꯏꯅ ꯑꯗꯨꯝ ꯆꯠꯂꯦ ꯂꯩꯌꯦ ꯃꯤ ꯃꯔꯝ ꯑꯣꯛꯄ ꯑꯉꯥꯡ ꯑꯅꯤꯅꯤ ꯍꯥꯏꯕꯒꯤꯀꯣ ꯗꯨꯃꯥꯏ ꯍꯥꯏꯅꯕꯅꯦ
ꯈ꯭ꯔꯥ ꯈ꯭ꯔꯥ ꯊꯥꯒꯠꯄꯤꯌꯣꯕ ꯊꯥꯒꯠꯄꯤꯔꯗꯤ ꯊꯕꯛ ꯑꯗꯨꯖꯨ ꯈꯔ ꯅꯨꯡꯉꯥꯏꯔꯦꯗꯅꯥ
ꯎꯝ ꯅꯣꯏ ꯑꯅꯤ ꯂꯩꯕꯒꯤ ꯅꯃꯥ ꯅꯄꯥꯁꯨ ꯌꯥꯝ ꯍꯔꯥꯎꯔꯝꯅꯤ ꯅꯣꯏ ꯅꯃꯥꯁꯨ ꯀꯨꯝꯁꯤꯗꯤ ꯂꯧ ꯎꯕ ꯆꯠꯇ꯭ꯔꯦ ꯍꯥꯏꯅ
ꯃꯥꯅ ꯑꯗꯨꯝ ꯅꯥꯔꯒ ꯂꯩꯕ ꯅꯥꯔꯦ ꯆꯍꯤ ꯌꯥꯝꯂꯛ ꯄꯒꯤ ꯁꯣꯟꯈ꯭ꯔꯦ ꯄꯥꯡꯒꯟ ꯂꯩꯔꯛꯇ꯭ꯔꯦ
ꯑꯁ ꯅꯣꯏ ꯃꯥꯗꯤ ꯈꯔ ꯀꯜꯂꯤ ꯌꯥꯝ ꯀꯜꯂꯤꯗ
ꯅꯣꯏ ꯅꯃꯥꯗꯤ ꯅꯣꯏ ꯅꯃꯥꯗꯤ ꯅꯣꯏ ꯌꯨꯝ ꯄꯥꯜꯂꯒ ꯃꯁꯥ ꯐꯥꯈ꯭ꯔꯦꯅꯦ
ꯏꯁ ꯑꯩꯈꯣꯏ ꯑꯩꯈꯣꯏ ꯌꯨꯝ ꯄꯥꯜꯂꯒ ꯏꯃꯥꯗꯨ ꯃꯁꯥ ꯐꯥꯈ꯭ꯔꯦ ꯍꯥꯏꯕ
ꯍꯣꯏ
ꯍꯝ
ꯃꯥꯗꯤ ꯊꯕꯛ ꯌꯥꯝ ꯀꯟꯒꯔꯦ ꯃꯁꯥꯁꯨ ꯀꯜ ꯀꯜꯂꯒ ꯎꯋꯦꯕ
ꯁꯨꯕ ꯉꯝꯗꯦ ꯁꯨꯕ ꯉꯝꯗꯦ ꯑꯗꯣ ꯃꯣꯏ ꯁꯨꯕ ꯃꯤ ꯂꯩ ꯂꯩꯇꯕꯒꯤ ꯎꯄꯥꯏ ꯂꯩꯇꯕꯩ ꯆꯠꯄꯅꯤꯗ
ꯑꯗꯨ ꯊꯕꯛ ꯁꯨꯔꯁꯨ ꯅꯥꯔꯒ ꯂꯩꯇꯦꯗꯅꯥ ꯅꯥꯏ ꯍꯥꯏꯔꯖꯨ ꯊꯕꯛ ꯁꯨꯕ ꯉꯝꯕꯖꯤꯗꯤ ꯃꯁꯥ ꯐꯕꯒꯤ ꯅꯠꯇ꯭ꯔꯣ
ꯑꯁ ꯎꯄꯥꯏ ꯂꯩꯃꯟꯗꯕꯒꯤ ꯇꯧꯕꯅꯤꯗ ꯇꯧꯕꯤꯅꯕ ꯃꯤ ꯂꯩꯇꯕꯒꯤ
ꯅꯣꯏꯁꯨ ꯄꯥꯈꯪ ꯌꯥꯝꯃꯤꯗꯨꯗꯤ
ꯄꯥꯈꯪ ꯌꯥꯝꯃꯦ ꯃꯥ ꯃꯥꯒꯤ ꯊꯕꯛ ꯑꯃꯨꯛ ꯇꯧꯋꯦ ꯑꯗꯨꯒꯤ ꯑꯁ
ꯏꯌꯨꯝꯗ ꯑꯗꯨꯝ ꯂꯩꯕꯗꯨꯗꯤ ꯃꯄꯥꯟ ꯆꯠꯇ꯭ꯔꯦꯗꯨꯗꯤ
ꯅꯠꯇꯦ ꯃꯄꯥꯟ ꯆꯠꯇꯦ ꯍꯥꯏꯕ ꯋꯥꯅꯤ ꯃꯤ ꯑꯃ ꯈꯣ ꯑꯃ ꯑꯃꯨꯛ ꯎꯝ ꯃꯤ ꯑꯃ ꯈꯣꯏꯒꯤ ꯑꯃꯨꯛ ꯈꯣꯏꯕ ꯆꯠꯂꯦ ꯃꯣꯏꯒꯤꯗꯨ ꯀꯩꯅꯣ ꯇꯧꯗ꯭ꯔꯦꯕ ꯑꯗꯨꯒꯤ ꯄꯩꯁꯥꯁꯨ ꯇꯥꯅꯤꯡꯕ ꯄꯩꯁꯥꯁꯨ ꯇꯥꯅꯤꯡꯕ ꯑꯗꯨꯒ ꯈꯣꯏꯒꯤ ꯂꯧꯁꯨ ꯎꯅꯤꯡꯕ ꯈꯪꯗꯦꯅꯦ
ꯅꯣꯏꯒꯤ ꯎꯝ ꯅꯣꯏ ꯍꯟꯗꯛ ꯀꯌꯥ ꯑꯝ ꯀ꯭ꯌꯥꯃꯨꯛ ꯎꯒꯦ ꯂꯣꯛ ꯂꯧꯗꯣ ꯌꯥꯝꯗ꯭ꯔꯕ ꯅꯠꯇ꯭ꯔꯣ ꯍꯣꯢ
ꯑꯃ ꯑꯅꯤ ꯑꯍꯨꯝꯃꯨꯛ ꯎꯕꯅꯦ
ꯑꯦ ꯇꯣꯛꯑꯅꯤ ꯍꯥꯢꯗꯥꯢꯅꯦ
ꯇꯣꯛꯇꯦꯗ ꯑꯃꯗꯤ ꯂꯣꯢꯈ꯭ꯔꯦ
ꯑꯁ
ꯈꯣꯢ ꯏꯕꯣꯛꯈꯣꯢ ꯃꯅꯥꯛꯇꯒꯤꯗꯣ ꯑꯗꯨꯗꯤ ꯂꯣꯢꯈ꯭ꯔꯦ ꯑꯗꯨꯒ
ꯑꯗꯨꯗꯨ ꯁꯪꯉꯝ ꯀꯌꯥꯔꯣ
ꯂꯧꯔꯥꯛ ꯑꯃ
ꯎꯏꯁ ꯅꯣꯢ ꯅꯃꯥꯈꯣꯢꯁꯦ ꯂꯧ ꯀꯌꯥꯅꯣ ꯑꯗꯨꯗꯤ
ꯁꯤ ꯃꯊꯛꯀꯤꯅ ꯂꯧꯔꯥꯛ ꯑꯃꯅꯤꯗꯅꯥ ꯑꯗꯨꯒ ꯃꯈꯥꯒꯤꯅꯥ ꯑꯥ ꯃꯈꯥꯒꯤꯗꯣ
ꯎꯝ
ꯊꯔꯣꯢ ꯌꯥꯝꯕ ꯃꯐꯝꯗꯣ
ꯑꯥꯎ ꯑꯥꯎ
ꯑꯗꯨꯗꯅꯥ ꯁꯪꯉꯝ ꯑꯍꯨꯝ
ꯕꯥꯕ꯭ꯔꯦ
ꯑꯗꯨꯒ ꯍꯥ ꯑꯖꯤꯛ ꯂꯣꯛ ꯃꯅꯥꯛꯇꯅ ꯁꯪꯉꯝ ꯑꯃ ꯁꯪꯉꯝ ꯑꯃ ꯍꯦꯜꯂꯝꯒꯅꯤ ꯑꯩꯈꯣꯢ ꯃꯥꯈꯣꯢꯒꯤꯗꯣ
ꯑꯗꯣ ꯂꯣꯛ ꯃꯅꯥꯛ ꯒꯤꯗꯣ ꯑꯅꯛꯄꯒꯤꯗꯣ ꯂꯣꯢꯒꯗ꯭ꯔꯣ ꯂꯧ ꯎꯒꯗ꯭ꯔꯣ
ꯂꯣꯢꯅꯤ ꯃꯣꯢꯗꯣ ꯑꯗꯨꯃꯥꯢ ꯈꯟꯕꯅꯦ ꯑꯗꯨꯗꯗꯤ ꯂꯣꯛ ꯃꯅꯥꯛꯅꯤꯗꯅꯥ ꯍꯧꯖꯤꯛ ꯏꯁꯤꯡꯗꯣ ꯈꯔ ꯅꯣꯡ ꯐꯖꯅ ꯅꯣꯡꯃ ꯅꯣꯡꯅꯤ ꯑꯃꯨꯛ ꯆꯨꯕꯤꯔꯗꯤ ꯃꯣꯢ ꯂꯣꯛꯇꯗꯤ ꯏꯁꯤꯡꯗꯣ ꯐꯖꯅ ꯇꯥꯏꯌꯦꯗꯅ ꯑꯗꯣ ꯇꯥꯕ ꯃ ꯇꯝꯗ ꯃꯣꯢꯅ ꯑꯗꯨꯝ ꯄꯪꯇꯧ ꯇꯧꯔꯒ ꯂꯣꯢꯁꯤꯟꯒꯦ ꯈꯟꯕ ꯃꯥꯜꯂꯤ
ꯑꯗꯣ ꯑꯁ ꯂꯧꯗꯤ ꯌꯥꯝꯃꯤꯌꯦ ꯀꯌꯥꯃꯨꯛ ꯑꯁ ꯃꯨꯛ ꯆꯥꯎꯅ ꯊꯕꯛ ꯀꯜ
ꯂꯧ ꯌꯥꯝꯃꯦ ꯑꯗꯨꯒ ꯂꯣꯢꯅ ꯑꯃꯨꯛ ꯇꯥꯢꯊꯣꯛꯀꯅꯤ ꯄꯩꯁꯥ ꯂꯩꯇꯕꯒꯤ
ꯑꯁ ꯑꯗꯣ ꯑꯣꯢꯖꯨ ꯍꯧꯖꯤꯛꯇꯤ ꯅꯣꯢꯖꯨ ꯀꯕꯨꯇꯥꯗꯣ ꯂꯩꯔꯕꯅꯤꯅ ꯀꯣꯝꯅ ꯃꯝꯃꯤꯅꯦ ꯄꯩꯁꯥꯗꯤ ꯀꯌꯥꯃꯨꯛ ꯇꯥꯟꯈ꯭ꯔꯒꯦ
ꯇꯥꯜꯂꯝꯃꯣꯢꯗ ꯃꯣꯢꯒꯤ
ꯂꯣꯢꯈ꯭ꯔꯕꯣ ꯑꯗꯣ ꯂꯣꯢꯅ
ꯂꯣꯢꯗ꯭ꯔꯤ ꯉꯔꯥꯡꯗꯣ ꯑꯇꯣꯞꯄꯒꯤ ꯈꯣꯢꯕ ꯆꯠꯂꯦ ꯍꯥꯢꯌꯦ ꯃꯣꯏ ꯑꯅꯛꯄꯗ ꯁꯨ ꯂꯣꯏꯗ꯭ꯔꯤ ꯍꯥꯢꯌꯦ ꯃꯣꯢ ꯏꯟꯖꯤꯟꯗꯣ ꯑꯃꯨꯛꯐꯥꯎ ꯅꯣꯡꯃ ꯐꯥꯎ ꯊꯝꯗꯕꯒꯤ ꯑꯩꯈꯣꯢꯐꯥꯎ ꯄꯥꯢꯕ ꯐꯪꯗꯦ
ꯑꯁ ꯑꯗꯨꯖꯨ ꯄꯩꯁꯥꯖꯨ ꯌꯥꯝ ꯇꯥꯟꯕ
ꯄꯩꯁꯥ ꯇꯥꯟꯗ꯭ꯔꯦ ꯄꯩꯁꯥ ꯇꯥꯟꯕ ꯍꯧꯗ꯭ꯔꯤ ꯃꯣꯢꯒꯤ ꯐꯥꯎ ꯂꯣꯢꯗ꯭ꯔꯤꯀꯥꯟꯗ ꯃꯣꯢꯒꯤꯅ ꯂꯧ ꯌꯥꯝ ꯆꯥꯎꯕꯗꯨꯕꯨ
ꯅꯣꯢ ꯅꯣꯢꯒꯤꯗꯣ ꯅꯃꯥꯈꯣꯢꯗꯣ
ꯑꯗꯨꯅꯦ ꯑꯈꯣꯢ ꯃꯥꯈꯣꯢꯒꯤꯗꯣ ꯂꯧ ꯆꯥꯎꯕꯒꯤꯀꯣ ꯎꯝ
ꯂꯧꯗꯣ ꯑꯅꯤꯃꯨꯛ ꯈꯇꯪ ꯎꯔꯒ ꯑꯃ ꯂꯧꯊꯣꯛꯑꯁꯨ ꯌꯥꯔꯦꯍꯦ ꯆꯥꯎꯃꯟꯒꯔꯦ
ꯑꯩꯁꯨ ꯍꯥꯏꯕꯅꯦ ꯑꯥ ꯃꯈꯥꯒꯤꯗꯣ ꯊꯔꯣꯏ ꯌꯥꯝꯕ ꯃꯐꯝꯗꯣ ꯑꯗꯣ ꯀꯩꯅꯣ ꯄꯥꯏꯔꯅꯨ ꯑꯅꯤꯈꯛ ꯄꯥꯏꯔꯒ ꯐꯖꯅ ꯄꯥꯏꯔꯣ ꯃꯤꯁꯨ ꯁꯨꯅꯤꯡꯉꯥꯏ ꯃꯤ ꯂꯩꯇꯕꯕꯨ ꯌꯥꯝ ꯋꯥꯅ ꯑꯃꯨꯛ ꯁꯨꯔꯅꯤ ꯄꯩꯁꯥꯁꯨ ꯌꯥꯝ ꯇꯥꯡꯉꯤꯗꯅ ꯂꯧ ꯎꯕꯁꯦ ꯑꯗꯨꯅꯦ ꯑꯗꯨꯒ ꯀꯩꯅꯣ ꯑꯃꯨꯛ ꯇꯥꯎꯒꯅꯤ ꯍꯌꯦꯡꯋꯥꯏ ꯄꯩꯁꯥ ꯃꯤꯒꯤ ꯄꯨ ꯄꯨꯔꯒ ꯂꯧꯗ ꯊꯕꯛ ꯀꯩꯅꯣ ꯇꯧꯔꯤꯅꯦꯕ ꯃꯣꯏꯁꯨ ꯑꯗꯣ ꯄꯨꯕꯒꯤ ꯁꯔꯨꯛꯄꯨꯗꯤ
ꯆꯪꯉꯦ
ꯑꯗꯨꯅꯦ
ꯑꯩꯅ ꯍꯥꯏꯗꯤ ꯍꯧꯖꯤꯛ ꯑꯅꯤꯒꯨꯝꯕ ꯉꯇꯪ ꯑꯅꯤꯒꯨꯝꯕꯗ ꯎꯔꯗꯤ ꯑꯥ ꯄꯩꯁꯥꯁꯨ ꯇꯥꯟꯕ ꯐꯪꯕ
ꯑꯗꯨꯅꯦ
ꯋꯥꯕꯁꯨ ꯈꯔ
ꯃꯣꯏ ꯆꯥꯕꯒꯤꯗꯤ ꯌꯥꯝ ꯂꯦꯝꯒ꯭ꯔꯦꯕ ꯑꯗꯣ ꯃꯣꯏꯅ ꯈꯜꯂꯤꯁꯦ ꯇꯥꯏꯅꯤꯉꯥꯏꯅꯦꯕ
ꯑꯗꯨ ꯍꯧꯖꯤꯛꯁꯨ ꯐꯧꯗꯣ ꯌꯥꯝ ꯂꯩꯔꯤꯕ꯭ꯔꯣ ꯌꯣꯟꯅꯤꯡꯉꯥꯏ
ꯌꯥꯝ ꯂꯩꯔꯝꯃꯔꯣꯏ ꯑꯈꯣꯏ ꯏꯃꯥꯈꯣꯏ ꯌꯣꯝꯕꯁꯦ ꯀꯦꯖꯤ ꯂꯤꯁꯤꯡ ꯑꯅꯤ ꯑꯍꯨꯝꯃꯨꯛ ꯁꯨꯔꯝꯃꯅꯤ
ꯑꯁ ꯑꯗꯨꯅꯁꯨ ꯄꯩꯁꯥ ꯑꯗꯨ ꯄꯥꯊꯣꯛꯑꯅꯤ ꯌꯣꯟꯕꯗꯨꯒ ꯑꯃꯨꯛ ꯄꯩꯁꯥ ꯂꯧ ꯎꯕ ꯃꯇꯝꯗ ꯊꯥꯗꯕꯗꯨꯒ
ꯄꯥꯕ ꯃꯇꯝꯗ ꯀꯌꯥꯃꯨꯛ ꯃꯥꯡꯕ ꯀꯌꯥꯃꯨꯛ ꯇꯣꯡꯕ ꯂꯩꯕ꯭ꯔꯥ ꯍꯥꯏꯕ
ꯂꯧ ꯎꯕꯁꯨ ꯄꯩꯁꯥ ꯌꯥꯝ ꯆꯪꯉꯦꯕ ꯑꯁ ꯃꯩ ꯃꯨꯠꯈꯔꯦ ꯑꯗꯣ ꯅꯪ ꯌꯨꯝꯗ ꯂꯩꯕ꯭ꯔꯣ